ꯀꯩ ꯇꯧꯔꯤꯅꯣ
ꯍꯧꯒꯠꯂꯒ ꯕꯣꯜ ꯌꯦꯡ ꯉꯔꯥꯡ ꯀꯩꯅꯣ ꯃꯈꯣꯟ ꯅꯣꯏ ꯃꯤ ꯑꯅꯤꯖꯦ ꯃꯈꯣꯟ ꯌꯥꯝ ꯃꯥꯅꯩꯍꯦ ꯃꯆꯤꯟ ꯃꯅꯥꯎꯔꯣ
ꯀꯅꯔꯥ
ꯉꯔꯥꯡ ꯅꯨꯡꯗꯥꯡꯗ ꯋꯥꯔꯤ ꯁꯥꯕꯗꯣ ꯊꯦꯡꯅ
ꯑꯣ ꯏꯃꯥꯟꯅꯕꯤ ꯑꯃ ꯀꯣꯜ ꯇꯧꯔꯛꯄ꯭ꯔꯥ
ꯍꯣꯏ
ꯑꯣ ꯃꯆꯤꯟ ꯃꯅꯥꯎ ꯅꯠꯇꯦ ꯏꯃꯥꯟꯅꯕꯤꯅꯤ
ꯏꯁ ꯋꯥꯉꯥꯡ ꯁꯉꯥꯡꯖꯨ ꯃꯥꯟꯅꯩ ꯈꯣꯟꯖꯨ ꯃꯥꯟꯅꯩ
ꯎꯝ
ꯄꯥꯞꯅ ꯇꯥꯞꯅ ꯉꯥꯡ ꯂꯩꯔꯅꯤ ꯃ
ꯑꯩꯗꯤ ꯇꯞꯅ ꯉꯥꯡꯗꯦꯗ ꯆꯥꯛ ꯆꯥꯔꯕ꯭ꯔꯣ
ꯆꯥꯛ ꯆꯥꯗ꯭ꯔꯤ ꯑꯁ ꯃꯥ ꯃꯥꯟꯅꯥꯏꯕ ꯅꯕꯥꯟꯅꯤ ꯑꯣꯏ ꯑꯁꯦꯡꯕ ꯌꯥꯝ ꯃꯥꯟꯅꯩ ꯃꯩꯇꯩꯂꯣꯟꯖꯨ ꯆꯞ ꯃꯥꯟꯅꯩ
ꯈꯪꯗꯦꯗ
ꯅꯣꯏꯁꯦ ꯑꯥ ꯀꯩ ꯑꯥꯕ ꯑꯉꯥꯡ ꯑꯣꯏꯔꯤꯀꯥꯟꯗꯒꯤ ꯆꯥꯎꯈꯠ ꯆꯥꯎꯈꯠꯃꯤꯟꯅꯕ ꯃꯥꯜꯂꯦꯅꯦ
ꯎꯝ ꯑꯗꯨ ꯅꯠꯇꯦ ꯑꯩꯈꯣꯏ ꯍꯏꯁ꯭ꯀꯨꯜ ꯀꯥꯕ ꯃꯇꯝꯗꯒꯤ ꯆꯍꯤ ꯃꯔꯤꯒꯨꯝꯕ ꯁ꯭ꯀꯨꯜ ꯄꯨꯟꯕꯒꯤꯅꯦ
ꯑꯣ ꯑꯗꯨꯒꯤ ꯑꯗꯨꯒꯤ ꯃꯟꯅꯥꯈ꯭ꯔꯦ
ꯑꯗꯨ ꯑꯣꯏ ꯃꯥꯥꯟꯅꯦ ꯅꯪꯅ ꯃꯅꯥꯏ ꯍꯥꯏꯕ ꯑꯩꯈꯣꯏꯗꯤ ꯃꯟꯅꯥꯗꯦꯗ
ꯎꯝ ꯑꯣꯏꯕ ꯌꯥꯏ ꯉꯔꯥꯡ ꯑꯁ ꯅꯣꯏꯕꯦ ꯋꯥꯔꯤ ꯁꯥꯕ ꯀꯥꯟꯗ ꯑꯩꯅ ꯃꯤꯅ ꯀꯣꯏꯁꯟ ꯋꯥ ꯍꯥꯝꯃꯀꯥꯟꯗ ꯎꯝ ꯍꯥꯏꯅꯤꯡꯗꯦ ꯍꯥꯏꯅꯤꯡꯗꯦꯅ ꯇꯧꯔ ꯂꯩꯌꯦ ꯅꯣꯏꯁꯤꯡꯁꯦ
ꯑꯦ ꯑꯩꯗꯤ ꯂꯣꯏꯅꯃꯛ ꯍꯥꯏꯕꯅꯦꯗ ꯏꯃꯥꯟꯅꯕꯤꯅ ꯍꯥꯏꯗꯕꯒꯤ ꯑꯣꯏꯔꯝꯅꯤ
ꯈꯪꯗꯦ
ꯀꯔꯤ ꯍꯪꯕ꯭ꯔꯣ ꯅꯪ
ꯀꯣꯔꯁ ꯅꯣꯏꯒꯤ ꯀꯣꯔꯁ ꯍꯥꯡꯕ ꯐꯥꯎ ꯍꯥꯏꯅꯤꯡꯗꯔ ꯂꯩꯌꯦ ꯑꯩ ꯀꯔꯤ ꯍꯥꯏꯁꯤꯅꯣ ꯈꯪꯗ꯭ꯔꯦ ꯁ꯭ꯀꯨꯜ ꯀꯥꯕꯒꯤ ꯃꯔꯝꯗ ꯋꯥꯔꯤ ꯁꯥꯁꯦꯅ ꯇꯧꯔꯝꯕꯅꯦꯕ
ꯎꯝ ꯃꯥ ꯍꯧꯖꯤꯛꯀꯥꯟ ꯏꯟꯇ꯭ꯔꯟꯁꯤꯞꯀꯤ ꯍꯣꯁꯄꯤꯇꯥꯜ ꯊꯤꯕꯒꯤꯀꯣ ꯈꯔ ꯃꯊꯥ ꯁꯥꯔꯒ ꯂꯩꯕꯒꯤꯅꯤ ꯑꯗꯨꯅ ꯃꯥꯗꯣ ꯑꯗꯨꯒꯤ ꯃꯔꯝꯗ ꯍꯪꯔꯗꯤ ꯌꯥꯝꯅ ꯁꯥꯎꯔꯒ ꯂꯩꯕꯅꯦ ꯍꯧꯖꯤꯛꯀꯥꯟ ꯑꯗꯨꯅꯥꯅꯦ
ꯅꯪꯗꯤ
ꯑꯩꯗꯤ ꯑꯩꯒꯤ ꯀꯣꯔꯁꯁꯦ ꯆꯍꯤ ꯃꯔꯤ ꯑꯣꯏꯕꯒꯤ ꯂꯣꯏꯗ꯭ꯔꯤ ꯃꯣꯏꯅ ꯆꯍꯤ ꯑꯍꯨꯝ ꯑꯣꯏꯕꯒꯤꯀꯣ ꯃꯣꯏꯗꯤ ꯂꯣꯏꯈ꯭ꯔꯦ ꯅꯅꯤꯗ
ꯊꯕꯛꯇꯤ ꯇꯣꯉꯥꯟꯕ
ꯑꯎ ꯀꯣꯔꯁ ꯇꯣꯉꯥꯟꯕꯒꯤ ꯇꯣꯉꯥꯟꯗꯦ ꯑꯩꯅ ꯐꯤꯖꯤꯌꯣꯊꯦꯔꯥꯄꯤ
ꯃꯥꯅ
ꯗꯏꯂꯁꯤꯁ ꯇꯝꯕꯅꯦ ꯃꯥꯅ
ꯑꯠꯁ ꯑꯗꯨ ꯍꯥꯏꯕ ꯌꯥꯕꯗꯕꯨ ꯃꯥꯅ ꯍꯥꯏꯅꯤꯡꯗꯦ ꯍꯥꯏꯅꯤꯡꯗꯦ ꯍꯥꯏ ꯂꯩ ꯀꯩ ꯇꯧꯕ꯭ꯔꯥ ꯈꯪꯗꯦ
ꯈꯪꯗꯦ ꯑꯩꯁꯨ ꯑꯩꯅ ꯍꯥꯏꯌꯦꯗꯤ ꯃꯨꯛꯀ ꯍꯥꯏꯒꯅꯨꯗ ꯃꯥ ꯍꯥꯏꯗꯣꯛꯇ꯭ꯔꯗꯤ
ꯎꯝꯍ ꯍꯥꯏꯈ꯭ꯔꯅꯤ ꯅꯕꯥꯅꯤ ꯈꯔ ꯑꯩ ꯈꯠꯅꯒꯦ
ꯇꯠꯅꯧꯋꯣ ꯀꯥꯏꯗꯦꯗ ꯑꯗꯨ ꯅꯨꯄꯤꯗꯣ ꯑꯩꯒꯤ ꯐꯣꯟ ꯄꯥꯏꯈꯠꯅꯤꯡꯗ꯭ꯔꯦꯅꯦ ꯅꯨꯄꯥꯕꯨ ꯋꯔꯤ ꯁꯅꯅꯤꯡꯈ꯭ꯔꯕ ꯃꯥꯜꯂꯦ ꯅꯣꯏꯒꯨꯝꯕ ꯃꯤ
ꯑꯁ
ꯑꯩꯒꯤꯗꯤ ꯑꯩꯒꯤ ꯀꯣꯜ ꯇꯧꯔꯗꯤ ꯌꯥꯗꯦ ꯀꯣꯜ ꯇꯧꯔꯗꯤ ꯌꯥꯗꯦꯅ ꯇꯧꯔꯛꯑꯦ ꯃꯥꯗꯣ
ꯌꯥꯗꯕꯁꯨ ꯌꯥꯎꯕꯅꯤ ꯑꯃ ꯃꯗꯨꯒꯤꯗꯣ ꯌꯥꯗꯕꯗꯣ
ꯎꯝ
ꯑꯥ ꯀꯣꯜ ꯇꯧꯕꯗ ꯗꯥꯏꯔꯦꯛ ꯆꯠꯇꯕ ꯌꯥꯎꯕꯅꯦꯕ ꯃꯤꯅꯤꯠ ꯑꯃ ꯑꯃ ꯉꯥꯏꯔꯒ ꯑꯗꯨꯝ ꯀꯣꯜ ꯇꯧꯕꯅꯤꯅ ꯇ꯭ꯔꯤ ꯇꯥꯛꯁ ꯍꯥꯏꯅ ꯑꯃ ꯂꯩꯕꯅꯦ ꯑ
ꯎꯝ ꯇꯨ ꯗꯦꯖ ꯁꯨꯈ꯭ꯔꯦ ꯑꯩꯕꯨ ꯀꯣꯜ ꯇꯧꯕ ꯌꯥꯗꯕ ꯀꯣꯜ ꯏꯅꯤꯁꯦꯇꯤꯡ ꯀꯔꯤꯔꯥ ꯊꯣꯛ ꯊꯣꯛꯣꯛꯄꯒꯨꯝ ꯇꯧꯕ꯭ꯔꯥ
ꯎꯝ ꯍꯣꯏ ꯍꯣꯏ ꯍꯣꯏ
ꯑꯗꯨꯒꯤ ꯊꯣꯛꯑꯦꯅ ꯀꯣꯜ ꯇꯧꯗꯦꯕ ꯑꯩꯉꯣꯟꯗ ꯃꯥ ꯍꯦꯛ ꯇꯧꯔꯤ ꯔꯤꯖꯦꯛ ꯆꯠꯈ꯭ꯔꯅꯤꯕ ꯑꯃ
ꯎꯝ
ꯑꯗꯨ ꯑꯣꯏꯕꯒꯤ ꯇꯧꯕ ꯌꯥꯗꯦ ꯑꯩꯒꯤ ꯀꯣꯜꯗꯤ ꯔꯤꯁꯤꯞ ꯇꯧꯕ ꯌꯥꯏ ꯍꯥꯏꯌꯦ ꯑꯗꯨꯒꯤ ꯃꯥꯗꯣ ꯇꯥꯛꯁꯇꯣ ꯂꯣꯏꯅꯤꯡꯈ꯭ꯔꯕꯒꯤ ꯑꯩꯉꯣꯟꯗ ꯋꯥꯔꯤ ꯁꯅꯥꯅꯤꯡꯗꯦ
ꯎꯝ ꯌꯥꯏ ꯌꯥꯏ ꯅꯨꯄꯥ ꯑꯇꯣꯞꯄ ꯋꯥꯔꯤ ꯁꯥꯕꯅ ꯐꯗ꯭ꯔꯣ
ꯎꯝ ꯑꯗꯨ ꯑꯣꯏꯔꯁꯨ ꯑꯩꯈꯣꯏꯒꯤ ꯃꯔꯨꯞ ꯈꯣꯏꯅ ꯁꯨ ꯅꯨꯡꯉꯥꯏꯌꯦꯅꯀꯣ
ꯋꯥꯔꯤꯗꯨ ꯑꯗꯨꯝ ꯁꯥꯅꯤꯡꯉꯥꯏ ꯂꯩꯕꯗꯣ
ꯎꯝ
ꯑꯍꯝ ꯈꯪꯗꯦꯅꯦ ꯅꯣꯏ ꯅꯨꯄꯥ ꯀꯌꯥ ꯀꯌꯥ ꯋꯥꯔꯤ ꯁꯥꯟꯅꯕ꯭ꯔꯣ
ꯑꯩꯗꯤ ꯅꯨꯄꯥꯕꯨ ꯋꯥꯔꯤ ꯁꯅꯥꯗꯦꯗ ꯅꯨꯄꯤ ꯉꯥꯛꯇ ꯊꯤꯔꯒ ꯂꯩ ꯑꯗꯣ ꯅꯪꯒ ꯉꯔꯥꯡ ꯅꯪ ꯅꯪꯒꯤ ꯅꯝꯕꯔ ꯄꯤꯕ ꯅꯨꯄꯥꯗꯣ ꯑꯗꯨ ꯅꯨꯄꯥꯗꯤ ꯑꯩꯈꯣꯏ ꯀꯣꯂꯦꯖ ꯄꯨꯟꯕꯅꯤꯅ ꯃꯥꯗꯤ ꯑꯗꯨꯝ ꯁꯥꯟꯅꯩ
ꯑꯠꯁ ꯑꯗꯨꯗꯤ ꯅꯨꯄꯥꯅ ꯈꯥꯏꯕꯒꯤ ꯅꯨꯄꯥꯅ ꯈꯥꯏꯕꯒꯤ ꯃꯍꯥꯎꯖꯦ ꯈꯪꯉꯔꯣꯏꯅꯦ ꯑꯩꯅ ꯅꯝꯕꯔ ꯅꯨꯨꯄꯥ ꯈꯔ ꯄꯤꯒꯦ ꯅꯪꯒꯤ ꯅꯣꯏꯒꯤ ꯅꯝꯕꯔꯗꯣ
ꯄꯤꯌꯣ ꯑꯗꯨꯒ ꯑꯩꯅ ꯀꯣꯜ ꯇꯧꯒꯦ ꯑꯩꯕꯨ ꯀꯣꯜ ꯔꯤꯁꯤꯞ ꯇꯧꯕꯤꯌꯣ ꯍꯥꯏꯌꯣ ꯃꯣꯏꯗ
ꯌꯥꯏꯌꯦ ꯌꯥꯏꯌꯦ ꯑꯩꯅ ꯅꯝꯕꯔ ꯄꯤꯔꯒ ꯅꯣꯏ
ꯄꯥꯛꯁ ꯂꯣꯏꯅꯤꯡꯉꯥꯏ ꯌꯥꯝ ꯋꯥꯠꯂꯤꯌꯦ ꯑꯗꯨꯅ
ꯑꯝ ꯗꯥꯏꯔꯦꯛ ꯗꯥꯏꯔꯦꯛꯇꯤ ꯍꯥꯏꯒꯅꯨ
ꯑꯗꯨꯝ ꯍꯥꯏꯔ ꯂꯩꯗ ꯃꯤꯁꯤꯡꯁꯨ
ꯍꯥꯏꯒꯤ ꯍꯥꯏꯒꯅꯤ ꯑꯗꯨꯝ ꯀꯩꯅꯣꯃ ꯌꯥꯗꯕꯅꯤ ꯑꯗꯨꯝ ꯑꯣꯐꯤꯁꯀꯤ ꯊꯕꯛꯇꯣ ꯌꯥꯝ ꯂꯩꯔꯤ ꯍꯥꯏ ꯂꯣꯏꯔꯦ ꯑꯍ ꯍꯣꯏ ꯄꯟꯕꯗꯤ ꯌꯥꯏꯀꯣ ꯑꯗꯨ ꯑꯣꯏꯔꯁꯨ ꯍꯣꯏ
ꯍꯣꯏ ꯑꯩꯈꯣꯏꯁꯨ ꯃꯔꯛ ꯃꯔꯛꯇ ꯁꯣꯏꯕ ꯃꯇꯝꯁꯨ ꯂꯩ
ꯍꯣꯏꯗ ꯍꯣꯏꯗ ꯃꯍꯧꯁꯥꯅꯤꯗ ꯃꯔꯛ ꯃꯔꯛꯇ ꯌꯥꯗ꯭ꯔꯒ ꯐꯪꯗꯕꯗꯨꯅꯦ ꯒ꯭ꯌꯥꯟ ꯇꯥꯔꯛꯄꯗꯣ
ꯎꯝ ꯑꯗꯨꯅꯤ
ꯅꯪꯗꯤ ꯍꯧꯒꯠꯄ ꯉꯜꯂꯤꯗ
ꯍꯣꯏ ꯁꯥꯕꯒꯤ ꯊꯦꯡꯅꯁꯨ ꯇꯨꯝꯕ ꯉꯝꯗꯦꯗꯥ
ꯉꯁꯤꯗꯤ ꯅꯣꯡ ꯇꯥꯔ ꯈꯔꯗꯤ ꯏꯪꯉꯦ
ꯑꯩꯈꯣꯏꯗꯤ ꯅꯨꯡꯁꯥ ꯉꯥꯛꯇ ꯁꯥꯔꯒ ꯂꯩꯇꯦꯗ
ꯎꯝ ꯀꯗꯧꯉꯩ ꯍꯟꯒꯅꯤꯕ ꯅꯣꯏ ꯇꯝꯐꯝ ꯀꯩꯅꯣꯗ
ꯑꯩꯒꯤ ꯇꯝꯐꯝꯗ ꯍꯧꯖꯤꯛ ꯂꯩꯔꯦ ꯉꯔꯥꯡꯅ ꯍꯜꯂꯛꯈ꯭ꯔꯦ
ꯑꯣ ꯅꯪ ꯍꯌꯦꯡ ꯍꯪꯆꯤꯠꯀꯨꯝꯕ ꯍꯟꯒꯅꯤ ꯍꯥꯏꯕ ꯇꯧꯔꯒ ꯅꯪꯗꯤ ꯑꯣ ꯅꯪ ꯅꯪ ꯍꯟꯈ꯭ꯔꯦ
ꯑꯩ ꯍꯌꯦꯡ ꯆꯤꯠ ꯊꯥꯡꯒꯦ ꯍꯥꯏꯗꯦ ꯉꯔꯥꯡ ꯍꯟꯈ꯭ꯔꯦ ꯍꯥꯏꯕꯅꯦ
ꯑꯠꯁꯥ ꯑꯩꯅ ꯇꯥꯕ ꯁꯣꯏꯕ ꯑꯣꯏꯔꯝꯅꯤ
ꯎꯝ
ꯑꯗꯨ ꯎꯝ ꯑꯍꯥ ꯅꯣꯏꯗꯤ ꯊꯕꯛ ꯅꯨꯡꯉꯥꯏꯔꯝꯅꯤꯅ
ꯑꯁ ꯈꯪꯗꯦꯗ ꯀ꯭ꯂꯥꯁ ꯆꯠꯅꯤꯡꯗ꯭ꯔꯒ ꯂꯩꯌꯦ ꯁꯝꯃꯔ ꯚꯦꯀꯦꯁꯟ ꯁꯪꯅ ꯂꯩꯈ꯭ꯔꯕꯒꯤ ꯍꯧꯖꯤꯛꯇꯤ ꯑꯩ ꯀꯔꯤ ꯇꯝꯔ ꯂꯩꯕ꯭ꯔꯥꯁꯨꯨ ꯀꯥꯎꯈꯔꯦꯗ
ꯎꯝ ꯃꯌꯥꯡ ꯃꯌꯥꯡ ꯑꯣꯏꯔꯁꯨ ꯀꯣꯏꯈꯥꯏꯌꯨꯗꯅ ꯄꯩꯁꯥꯁꯨ ꯌꯥꯝ ꯄꯥꯏꯕꯃꯦ ꯑꯗꯣ ꯇ꯭ꯔꯣꯝꯗꯗꯤ ꯄꯟꯖꯥꯕ ꯂꯣꯝꯗꯗꯤ
ꯑꯣꯏꯔꯁꯨ ꯀꯣꯏꯅꯤꯡꯗꯦ ꯑꯩꯗꯤ
ꯐꯥꯔꯃꯔ ꯐꯥꯔꯃꯔ ꯃ ꯃꯣꯏꯗꯤ ꯕꯤ ꯑꯦꯝ ꯗꯕ꯭ꯂꯤꯎꯒ ꯑꯧꯗꯤꯒ ꯌꯥꯝ ꯊꯧꯕꯅꯤ ꯍꯥꯏꯕꯅꯦ ꯑꯩꯗꯤ ꯂꯥꯛꯇꯤ ꯂꯥꯛꯇꯔꯦ ꯆꯠꯇꯤ ꯆꯠꯇ꯭ꯔꯤ
ꯑꯩꯁꯨ ꯆꯠꯇꯦꯗ
ꯑꯠꯁꯥ ꯅꯨꯄꯥ ꯀꯣꯏꯗ꯭ꯔꯣ ꯅꯪꯗꯤ
ꯀꯣꯏꯗꯦꯗ
ꯅꯨꯄꯥꯁꯨ ꯋꯥꯔꯤ ꯁꯟꯅꯥꯗꯦ ꯍꯥꯏꯅ ꯑꯩ
ꯋꯥꯔꯤꯗꯤ ꯁꯟꯅꯥꯕꯗꯤ ꯍꯩꯗꯧ ꯃꯥꯜꯂꯤꯗ
ꯍꯣꯏ ꯈꯔ ꯈꯔꯗꯤ ꯗꯨꯝ ꯈꯪꯅꯗ꯭ꯔꯗꯤ ꯀꯔꯤꯁꯨ ꯀꯥꯏꯗꯦ ꯗꯨꯝ ꯃꯨꯛꯀꯥ ꯎꯅꯔꯒ ꯈꯪꯅꯗ꯭ꯔꯒ ꯐꯥꯔꯁ ꯇꯥꯏꯝ ꯎꯕꯈꯣꯏꯗꯤ ꯏꯀꯥꯏꯌꯦ ꯗꯨꯝ ꯈꯪꯗ꯭ꯔꯗꯤ ꯗꯨꯝ ꯁꯥꯟꯅꯕ ꯌꯥꯏ ꯐꯣꯟꯗꯗꯤ ꯑꯁꯦꯡꯕꯗꯗꯤ ꯏꯀꯥꯏꯌꯦ ꯎꯅꯤꯡꯉꯥꯏ
ꯑꯠꯁꯥ ꯑꯗꯨꯗꯤ ꯅꯍꯥꯟꯗꯤ ꯅꯪ ꯅꯨꯄꯥ ꯀꯌꯥ ꯀꯣꯏꯔꯕ꯭ꯔꯣ ꯍꯥꯏꯕꯗꯤ ꯅꯪꯅ ꯑꯥ ꯇꯁꯦꯡꯅ ꯅꯨꯡꯁꯤꯈꯤꯕ ꯂꯩꯕ꯭ꯔꯣ
ꯅꯨꯄꯥ ꯀꯣꯏꯗꯦ ꯍꯥꯏꯔ
ꯅꯠꯇꯦ ꯅꯍꯥꯟ ꯍꯥꯏꯕꯅꯦꯗ ꯅꯪꯒꯤ
ꯅꯍꯥꯟꯁꯨꯨ ꯀꯣꯏꯗꯦ ꯅꯍꯥꯟꯁꯨ ꯀꯣꯏꯗꯦ
ꯅꯍꯥꯟꯁꯨ ꯅꯍꯥꯟꯁꯨ ꯀꯣꯏꯗꯦ ꯑꯁ ꯅꯨꯡꯁꯤꯈ꯭ꯔꯦꯗꯀꯣ ꯐꯥꯒꯤ ꯐꯥꯒꯤ ꯇꯧꯕ ꯃꯥꯜꯂꯦꯗ ꯅꯪꯁꯦ ꯑꯗ ꯀꯣꯏꯅꯤꯡꯗ꯭ꯔꯣ ꯀꯣꯏꯅꯤꯡꯕ ꯐꯥꯎꯗ꯭ꯔꯣ ꯑꯁ ꯑꯗꯨ ꯑꯣꯏꯗꯤ ꯑꯩ ꯅꯪꯕꯨ ꯍꯨꯔꯥꯜꯂꯒꯦ
ꯏꯃꯥꯟꯅꯕꯤ ꯃꯗꯣ ꯍꯨꯔꯥꯜꯂꯣ
ꯅꯪꯗꯤ ꯌꯥꯔꯣꯏꯗ꯭ꯔꯣ
ꯎꯝ
ꯅꯪ ꯊꯝꯃꯣꯏ ꯀꯟꯕ꯭ꯔꯣ
ꯍꯪꯗꯦꯉ ꯑꯩꯁꯨ
ꯁꯥ
ꯆꯥꯛ ꯊꯣꯡꯔꯕ꯭ꯔꯣ
ꯊꯣꯡꯗꯦꯗ ꯅꯣꯏꯗꯤ
ꯍꯣꯏ ꯍꯣꯁꯇꯦꯜꯒꯤ ꯍꯣꯁꯇꯦꯜꯒꯤ ꯃꯤꯅ ꯊꯣꯡ ꯕꯤꯔꯒ ꯄꯤꯅꯤꯈꯣꯏ
ꯅꯣꯏꯁꯦ ꯌꯨꯅꯤꯚꯔꯁꯤꯇꯤꯒꯤ ꯍꯣꯁꯇꯦꯜꯗ ꯂꯩꯕ꯭ꯔꯥ ꯅꯠꯇ꯭ꯔꯒ ꯃꯄꯥꯟꯒꯤꯗ ꯂꯩꯕ꯭ꯔꯣ ꯑꯣ
ꯍꯣꯏ ꯍꯣꯁꯇꯦꯜ ꯀꯣꯂꯦꯖꯅꯦ ꯑꯩꯈꯣꯏꯗꯤ ꯌꯨꯅꯤꯚꯔꯁꯤꯇꯤ ꯅꯠꯇꯦ
ꯅꯣꯏ ꯔꯦꯁꯤꯗꯦꯟꯁꯤꯌꯦꯜ ꯑꯣꯏꯕ꯭ꯔꯣ
ꯍꯥꯥ
ꯔꯦꯁꯤꯗꯦꯟꯁꯤꯌꯦꯜ ꯀꯣꯂꯦꯖꯔꯣ
ꯑꯥꯑꯣ
ꯑꯣꯈꯦ ꯌꯥꯏꯅ ꯑꯗꯨ ꯑꯣꯏꯔꯗꯤ ꯆꯥꯗꯦ ꯄ꯭ꯔꯣꯐꯦꯁꯅꯦꯜ ꯀꯣꯔꯁ ꯀꯣꯔꯁ ꯄꯥꯏꯕꯅꯤꯅ ꯂꯣꯏꯔꯗꯤ ꯇꯣꯂꯣꯞꯇꯤ ꯈꯔ ꯈꯔ ꯐꯪꯉꯅꯤꯌꯦ
ꯐꯪꯉꯔꯣꯏꯗ ꯈꯪꯗꯦꯗ ꯍꯩꯇꯕꯅꯤꯅ
ꯑꯦ ꯑꯗꯨ ꯂꯣꯏꯔ ꯀꯔꯤ ꯀꯔꯤ ꯇꯧꯒꯦ ꯍꯥꯏꯕ꯭ꯔꯣ
ꯑꯗꯨ ꯂꯣꯏꯔꯒ ꯑꯃꯨꯛꯀ ꯏꯟꯇꯔꯟꯁꯤꯞꯇꯤ ꯊꯤꯕ ꯐꯪꯉꯅꯤ ꯊꯤꯕ ꯍꯧꯔꯅꯤ ꯏꯟꯇꯔꯟꯁꯤꯞ ꯊꯤꯕ ꯂꯣꯏꯔꯒ ꯃꯥꯁꯇꯔ ꯇꯝꯕ꯭ꯔꯥ ꯅꯠꯇ꯭ꯔꯒ ꯊꯕꯛ ꯊꯤꯕ꯭ꯔꯥ ꯍꯧꯔꯅꯤ ꯈꯪꯗꯦꯗ ꯑꯩꯁꯨ ꯀꯔꯤ ꯊꯣꯛꯀꯦꯔꯥ
ꯍꯥꯎꯋꯦ ꯍꯥꯎꯋꯦ ꯍꯟꯗꯛꯁꯤꯗꯤ ꯊꯕꯛ ꯊꯕꯛꯁꯦ ꯌꯥꯝꯗꯤ ꯌꯥꯝꯃꯦ ꯇꯣꯂꯣꯞ ꯆꯥꯎꯗꯕꯗꯨꯒꯤꯅꯤ
ꯍꯣꯏ ꯊꯕꯥꯛꯀ ꯇꯣꯂꯣꯞ ꯆꯥꯎꯗꯁꯨ ꯈꯤꯇꯪꯒꯨꯝꯕ ꯐꯪꯉꯗꯤ ꯐꯩꯌꯦ ꯐꯪꯗꯣꯏꯁꯨ ꯃꯥꯟꯗ꯭ꯔꯦꯗ ꯈꯣꯏꯒꯤ ꯇꯨꯂꯞꯗꯤ ꯏꯁꯇꯥꯔꯇꯤꯡꯗ ꯌꯥꯝ ꯄꯤꯛꯔ ꯂꯩꯅꯤ ꯕꯦꯆꯦꯂꯔ ꯈꯛꯇ ꯂꯣꯏꯕꯗꯤꯀꯣ ꯀꯦ
ꯅꯔꯁꯤꯡꯈꯣꯏꯁꯨ ꯁꯣꯝꯗꯗꯤ ꯐꯤꯐ ꯇꯤꯟ ꯈꯔ ꯀꯅꯣꯃ ꯁꯤꯇꯤꯋꯥꯏꯗꯅ ꯇ꯭ꯋꯦꯟꯇꯤ ꯇ꯭ꯋꯦꯟꯇꯤ ꯐꯥꯏꯚ ꯈꯛꯇ ꯐꯪꯉꯦ ꯍꯥꯏꯌꯦ ꯑꯗꯨꯗꯒꯤ ꯍꯦꯟꯗꯦ ꯍꯥꯏꯌꯦ
ꯑꯣ ꯏꯃꯥꯟꯅꯕꯤ ꯑꯅꯤꯗꯤ ꯅꯔꯁꯤꯡ ꯇꯝꯕꯅꯤ ꯑꯩꯈꯣꯏꯒꯤ ꯔꯨꯝꯃꯦꯠ ꯑꯅꯤ
ꯅꯣꯏ ꯐꯤꯖꯤꯑꯣꯊꯦꯔꯥꯐꯤ ꯍꯥꯏꯕꯗꯨꯗꯤ ꯑꯥ ꯀꯔꯤꯕ ꯃꯁꯥꯁ ꯇꯝꯕ꯭ꯔꯣ ꯖꯣꯏꯟꯒꯨꯝꯕ ꯄꯨꯜꯂꯞ ꯇꯝꯃꯦꯀꯣ
ꯑꯗꯣ ꯀꯩꯅꯣꯗꯤ ꯀꯥꯏꯔꯣꯄ꯭ꯔꯦꯛꯇꯤꯁꯀꯤ ꯀꯩꯅꯣꯗꯣ ꯑꯗꯨꯒꯤ ꯃꯇꯥꯡ ꯇꯧꯕ꯭ꯔꯣ
ꯀꯕꯤ ꯄꯔ꯭ꯦꯛꯇꯛꯇꯤꯁ ꯍꯥꯏꯕ
ꯀꯥꯏꯔꯣ ꯍꯥꯏꯅ ꯑꯃ ꯂꯩꯗꯅ ꯁꯤ ꯍꯩꯆ ꯑꯥꯏ ꯑꯥꯔ ꯑꯣ ꯀꯥꯏꯔꯣ ꯄ꯭ꯔꯥꯛꯇꯤꯛ ꯀꯥꯏꯔꯣ ꯄ꯭ꯔꯥꯛꯇꯤꯛꯁ ꯍꯥꯏꯅ ꯂꯩꯕꯗꯣ ꯖꯣꯏꯟ ꯖꯣꯏꯟꯒ ꯃꯁꯜ ꯐꯤꯛꯁ ꯇꯧꯕꯗꯣ
ꯑꯍꯣꯏꯗꯤ ꯍꯣꯁꯄꯤꯇꯥꯜꯒꯨꯝꯕꯀꯣ
ꯑꯣ
ꯆꯠ ꯀ ꯄꯣꯁꯇꯤꯡꯁꯦ ꯄꯥꯛꯅ ꯆꯠ ꯈꯟꯗ꯭ꯔꯤꯑꯦꯕ ꯊꯤꯋꯣꯔꯤ ꯀ꯭ꯂꯥꯁꯅ ꯑꯌꯥꯝꯕ ꯇꯥꯎꯕꯒꯤ ꯑꯩꯈꯣꯏꯅ ꯍꯟꯗꯛꯇꯤ ꯎꯝ ꯗꯤꯁ ꯃꯟꯗꯂ ꯅꯦꯛꯁ ꯃꯟꯗ ꯑꯩ ꯆꯠꯅꯤꯡꯉꯥꯏꯗꯤ ꯃꯥꯗꯤ ꯄ꯭ꯔꯦꯛꯇꯤꯀꯦꯜꯅ ꯄꯥꯛ ꯄꯥꯛꯅ ꯇꯧꯍꯟꯗꯦꯕ ꯁꯤ ꯀꯣꯂꯦꯖ ꯁꯤ
ꯑꯣꯀꯦ ꯑꯁ
ꯃꯦꯗꯤꯀꯦꯜꯒꯨꯝꯕ ꯑꯥ ꯃꯦꯗꯤꯀꯦꯜ ꯔꯤꯂꯦꯇꯦꯠ ꯊꯕꯛꯇꯤ ꯄ꯭ꯔꯦꯛꯇꯤꯀꯦꯜꯅ ꯐꯕꯅꯤꯅꯦ
ꯍꯣꯏ ꯑꯩꯅ ꯀꯣꯂꯦꯖ ꯊꯤꯕ ꯁꯣꯏꯈ꯭ꯔꯕꯒꯤ ꯈꯔ ꯐꯠꯇꯕꯗ ꯊꯤꯕꯒꯤ ꯆꯪꯈ꯭ꯔꯕꯒꯤꯀꯣ ꯑꯍꯣꯏ ꯑꯁꯤꯡꯕ ꯍꯥꯏꯔꯗꯤ ꯐꯔꯁ ꯌꯔ ꯇꯝꯕ ꯃꯇꯝꯗꯒꯤ ꯑꯩꯈꯣꯏꯒꯤ ꯀꯣꯂꯦꯖꯁꯤꯗꯤ ꯍꯤꯗꯥꯛ ꯀꯨꯝꯕꯁꯨ ꯑꯩꯈꯣꯏꯗꯤ ꯐꯤꯖꯤꯌꯣꯊꯦꯔꯥꯄꯤꯗꯤ ꯍꯤꯗꯥꯛꯀꯨꯝꯕꯗꯤ ꯀꯥꯞꯇꯤ ꯀꯥꯞꯍꯟꯗꯦꯕ ꯃꯤꯉꯣꯟꯗ ꯑꯗꯨ ꯑꯣꯏꯔꯁꯨ ꯈꯪꯒꯗꯕꯅꯦꯕ ꯑꯗꯨꯁꯨ ꯑꯗꯨꯒꯨꯝꯕꯁꯨ ꯀꯔꯤꯁꯨ ꯇꯝꯕꯤꯗꯦꯕ ꯍꯣꯏ ꯑꯗꯨ ꯑꯣꯏꯕꯒꯤ ꯑꯗꯨꯒ ꯕ꯭ꯂꯗ ꯇꯦꯁꯀꯨꯝꯕ ꯇꯧꯕꯁꯨ ꯃꯤ ꯑꯇꯣꯞꯄ ꯀꯣꯂꯦꯖꯇꯗꯤ ꯇꯝꯕ ꯈꯣꯏꯗꯤ ꯂꯣꯏ ꯈꯪꯉꯤ ꯑꯩꯈꯣꯏ ꯀꯣꯂꯦꯖꯁꯤꯗꯤ ꯇꯝꯕꯤꯗꯦꯕ
ꯎꯝ
ꯑꯗꯨꯒꯤ ꯌꯥꯝ ꯍꯩꯇ꯭ꯔꯦꯗ ꯍꯣꯏ
ꯐꯤꯖꯤꯌꯣꯊꯦꯔꯥꯐꯤꯗ ꯅꯣꯏ ꯀꯔꯝ ꯀꯔꯝꯕ ꯇꯧꯕ꯭ꯔꯣ ꯑꯦꯂꯣꯄꯦꯊꯤ ꯑꯃꯁꯨ ꯇꯧꯕ꯭ꯔꯣ
ꯑꯣ ꯍꯥ ꯍꯣꯠꯄꯦꯛ ꯀꯨꯝꯕ ꯈꯪꯕ꯭ꯔꯥ ꯀ꯭ꯔꯥꯏꯌꯣꯊꯦꯔꯥꯄꯤ ꯒꯨꯝꯕ ꯇꯦꯟꯁꯅꯦ ꯑꯦꯝ ꯗꯕ꯭ꯂꯤꯎ ꯗꯤꯅꯦ ꯑꯜꯇ꯭ꯔꯥꯁꯥꯎꯟꯒꯨꯝꯕ
ꯑꯠꯁ ꯑꯣ ꯑꯜꯇ꯭ꯔꯥꯁꯥꯎꯟꯒꯨꯝꯕꯁꯦ ꯑꯗꯨꯗ ꯆꯤꯡꯕ꯭ꯔꯣ
ꯑꯩꯈꯣꯏꯒꯤ ꯅꯣꯏ ꯑꯩꯈꯣꯏꯅ ꯑꯜꯇ꯭ꯔ ꯁꯥꯎꯟ ꯄꯥꯏꯕꯗꯤ ꯅꯣꯏꯒꯤ ꯖꯣꯏꯟꯒꯨꯝꯕꯗ ꯄꯦꯟ ꯇꯎꯕ ꯂꯩꯅꯀꯣ
ꯎꯝꯍꯝꯍꯝ
ꯑꯗꯨ ꯑꯩꯈꯣꯏꯗ ꯄꯥꯏꯕ ꯅꯠꯇ꯭ꯔꯥ ꯍꯧꯖꯤꯛ ꯗꯣꯛꯇꯔ ꯑꯆꯧꯕ